ꯀꯩꯗꯧꯕꯣ ꯑꯩ ꯑꯩꯖꯦ ꯅꯪꯉꯣꯟꯗ ꯄꯥꯎꯁꯦ ꯑꯗꯨꯝ ꯐꯥꯎꯔꯛꯀꯦꯅ ꯉꯁꯥꯏꯗꯒꯤ ꯈꯜꯂꯝꯕꯅꯦ ꯑꯩꯁꯨ ꯍꯧꯖꯤꯛꯇ ꯍꯜꯂꯛꯇ ꯉꯥꯏꯔꯤꯕ ꯑꯗꯣ ꯅꯪ ꯀꯃꯥꯏ ꯀꯃꯥꯏ ꯇꯧꯔꯒꯦ ꯅꯣꯏꯕꯥ ꯅꯥꯏ ꯍꯥꯏꯗꯣ ꯅꯣꯏꯕꯥꯗꯣ ꯍꯥꯏꯗꯤ ꯑꯗꯨꯝ ꯍꯪ ꯑꯥꯗ ꯂꯩꯔꯤꯕ꯭ꯔꯥ ꯅꯠꯇ꯭ꯔꯒ ꯄꯨꯗꯔꯛꯑꯕꯅ ꯑꯩꯁꯦ ꯅꯪꯉꯣꯟꯗ ꯉꯁꯥꯏꯗꯩ ꯍꯪꯒꯦꯅ ꯈꯜꯂꯝꯕꯅꯦ ꯑꯩꯁꯦ ꯀꯁꯥꯏꯁꯦ ꯊꯕꯛ ꯈꯔ ꯆꯤꯟꯕ ꯑꯗꯨꯗꯨꯒꯤ ꯊꯕꯛ ꯂꯣꯏꯔꯀꯥꯟꯗ ꯑꯣꯏꯅ ꯐꯖꯅ ꯅꯦꯅꯥ ꯇꯥꯔꯒ ꯁꯥꯟꯅꯔꯒꯦꯅ ꯑꯩꯖꯦ ꯅꯪꯉꯣꯟꯗ ꯍꯧꯖꯤꯛꯁꯦ ꯄꯥꯎꯁꯦ ꯐꯥꯎꯔꯛꯏꯅꯦ ꯀꯃꯥꯏ ꯀꯃꯥꯏ ꯇꯧꯔꯒꯦ
ꯑꯈꯣꯏ ꯕꯥꯁꯦ ꯅꯍꯥ ꯑꯃꯣ ꯈꯔꯁꯤꯗꯒꯤ ꯌꯨꯝꯗꯒꯤꯅꯦ ꯈꯔ ꯁꯦꯔꯦꯁ ꯇꯥꯅ ꯄꯨꯕꯅꯦꯕꯀꯣ ꯑꯗꯨꯝ ꯍꯧꯖꯤꯛꯇꯤ ꯗꯥꯛꯇꯔꯅꯅꯦ ꯍꯥꯏꯗꯤ ꯆꯥꯗꯣ ꯐꯖꯅ ꯐꯔꯒ ꯆꯠꯂꯣ ꯈꯣꯠꯂꯣꯅ ꯈꯔꯕꯨꯗꯤ ꯅꯨꯡꯉꯥꯏꯔꯦ ꯍꯥꯟꯅꯒꯤ ꯍꯥꯏꯗꯤ ꯌꯨꯝꯗ ꯂꯩꯔꯤꯀꯥꯟꯗꯗꯤ ꯌꯥꯝ ꯊꯤꯅ ꯁꯣꯛꯈꯤꯗꯅ ꯑꯗꯣ ꯍꯧꯖꯤꯛꯇꯤ ꯈꯔ ꯐꯔꯦ ꯑꯗꯨ ꯗꯥꯛꯇꯔꯅ ꯍꯣꯁꯄꯤꯇꯥꯜꯗ ꯂꯩꯒꯣ ꯀꯣꯈꯣꯅ ꯂꯩꯒꯤ ꯑꯩꯈꯣꯏ ꯃꯥ ꯍꯣꯏꯗꯤ ꯇꯣꯏ ꯂꯩꯍꯧꯔꯤ ꯑꯗ ꯑꯩꯅ ꯁꯤꯅꯦ ꯑꯃꯨꯛ ꯏꯃꯨꯡꯒꯤ ꯀꯩꯀꯩ ꯅꯨꯡꯗꯥꯡ ꯋꯥꯏꯔꯝꯒꯤ ꯄꯣꯠ ꯆꯩꯩ ꯈꯔ ꯂꯣꯏꯁꯤꯜꯂꯨꯒꯦ ꯐꯤꯁꯨ ꯃꯌꯥꯝ ꯐꯔꯝꯕꯩꯁꯦ ꯉꯔꯥꯡꯁꯦ ꯍꯦꯛꯇ ꯐꯩꯖꯨꯞ ꯀꯩꯀꯩꯗꯣ ꯑꯥꯗ ꯄꯨꯔꯨꯕꯛꯇꯨ ꯁꯨꯠꯇꯣꯛꯀꯦ ꯐꯧꯗꯣꯛꯀꯦꯅ ꯑꯩꯁꯤ ꯌꯨꯝꯗ ꯑꯃꯨꯛ ꯍꯜꯂꯛꯏꯅꯦ ꯑꯩꯁꯦ ꯅꯪꯁꯦ ꯍꯥꯏꯗꯤ ꯆꯠꯂꯨꯁꯦꯅ ꯍꯥꯏꯒꯦ ꯇꯧꯕꯅꯦ ꯊꯕꯛ ꯈꯔ ꯍꯥꯡꯉꯗꯤ ꯅꯪ ꯍꯥꯡꯗ꯭ꯔꯣ ꯀꯃꯥꯏꯟ ꯇꯧꯗꯣꯏꯅꯣ
ꯊꯕꯛꯀꯤꯗꯤ ꯑꯩꯖꯨ ꯍꯥꯡꯕꯨꯗꯤ ꯍꯥꯡꯉꯦ ꯑꯗꯣ ꯆꯠꯁꯦ ꯑꯗꯨꯝ ꯌꯥꯏꯌꯦ ꯍꯥꯏꯗꯤ ꯅꯣꯏꯕꯥꯗꯨꯁꯨ ꯅꯥꯔꯕꯅꯤꯅ ꯑꯩꯁꯦ ꯍꯪꯕꯨꯗꯤ ꯍꯪꯕꯗꯤ ꯆꯠꯅꯤꯡꯕ ꯑꯗꯩꯗꯤ ꯂꯥꯛꯁꯨ ꯂꯥꯛꯅꯤꯡꯕꯅꯦꯕ ꯑꯩꯁꯨ ꯁꯣꯝꯗꯅꯦ ꯌꯨꯝꯗ ꯑꯅꯥꯕ ꯃꯁꯨ ꯌꯥꯎꯕ ꯍꯥꯏ ꯇꯔꯦ ꯑꯩꯈꯣꯏ ꯃꯥꯁꯨ ꯃꯁꯥꯁꯦ ꯈꯔ ꯅꯨꯡꯉꯥꯏꯇꯕ ꯑꯗꯨꯗꯨꯅꯅꯦ ꯅꯨꯡꯉꯥꯏꯇꯕ ꯍꯥꯏꯁꯦ ꯀꯩꯁꯨ ꯌꯥꯝ ꯀꯅꯣ ꯇꯧꯕꯕꯨꯗꯤ ꯅꯠꯇꯦꯗ ꯅꯣꯏ ꯕꯥꯏꯒꯤꯗꯨꯅ ꯑꯃꯨꯛ ꯍꯦꯜꯂꯤꯗꯅ ꯂꯨꯅ ꯐꯤꯕꯝ ꯑꯣꯏꯕꯗꯤ ꯑꯗꯣ ꯑꯩꯁꯦ ꯍꯥꯏꯗꯤ ꯑꯈꯣꯏ ꯃꯥ ꯍꯣꯏꯁꯦ ꯅꯥꯔ ꯂꯩꯔꯝꯅꯤꯅ ꯑꯩꯁꯦ ꯌꯨꯝꯒꯤ ꯊꯕꯛꯄꯨ ꯑꯣꯏꯔꯣ ꯑꯗꯩꯗꯤ ꯗꯨꯀꯥꯟꯒꯤꯕꯨ ꯑꯣꯏꯔꯣ ꯑꯩꯅ ꯂꯣꯏ ꯇꯧꯕ ꯅꯤꯅꯅꯦ ꯑꯃꯨ ꯑꯩꯁꯤꯁꯨ ꯋꯥꯕ ꯍꯥꯏꯇꯥꯔꯦ ꯑꯗꯨꯗꯨꯅ ꯅꯪꯉꯣꯟꯗ ꯅꯪ ꯅꯅꯥꯛꯇ ꯂꯥꯛꯑꯒ ꯍꯪꯗꯧꯁꯨ ꯑꯗꯩꯗꯤ ꯅꯣꯏꯒꯤ ꯅꯣꯏ ꯕꯥꯑꯣꯏ ꯃꯅꯥꯛꯇ ꯑꯥꯗ ꯆꯠꯂꯒ ꯍꯣꯁꯄꯤꯇꯥꯟꯗ ꯆꯠꯂꯒ ꯍꯪꯗꯖꯨ ꯑꯩꯖꯦ ꯑꯗꯨꯝ ꯕꯦꯔꯥꯕꯤꯔꯤ ꯀꯥꯔꯒ ꯂꯩꯔꯕ ꯑꯗꯣ ꯑꯩꯖꯦ ꯁꯨꯃꯥꯏꯅꯟ ꯇꯧꯔꯖꯦ ꯍꯥꯏ ꯗꯤ ꯍꯌꯦꯡꯖꯤꯗꯤ ꯑꯩꯖꯦ ꯑꯩꯈꯣꯏꯕꯣꯛꯇꯣ ꯍꯥꯏꯗꯤ ꯀꯅꯣ ꯇꯧꯔꯣꯏꯅꯦꯕ ꯌꯨꯝꯗ ꯂꯩꯅꯤꯕ ꯂꯩꯕꯅꯤꯅ ꯑꯩꯈꯣꯏꯕꯣꯛꯅ ꯍꯥꯏꯗꯤ ꯗꯨꯀꯥꯟꯗꯣ ꯃꯍꯨꯠ ꯁꯤꯜꯍꯧꯔꯖꯅꯣ ꯑꯗꯨꯗꯨꯒ ꯅꯪꯒ ꯉꯍꯥꯛ ꯆꯠꯂꯖꯦ ꯅꯪ ꯍꯌꯦꯡꯖꯦ ꯀꯔꯝ ꯀꯥꯟꯗ ꯍꯥꯏꯒꯠꯇꯣꯏꯅꯣ
ꯕꯍꯄꯥ ꯑꯩꯁꯦ ꯑꯩꯖꯦ ꯍꯧꯖꯤꯛꯁꯦ ꯑꯩꯗꯤ ꯏꯃꯨꯡꯒꯤ ꯀꯩꯀꯩ ꯄꯨꯖꯥ ꯀꯩꯀꯩ ꯇꯧꯕ ꯂꯣꯏꯔꯒ ꯑꯩꯁꯤ ꯆꯥꯛ ꯆꯥꯛꯈ꯭ꯔꯤ ꯅꯨꯡꯗꯥꯡꯒꯤ ꯆꯥꯅꯕ ꯑꯩꯈꯣꯏ ꯕꯥꯒꯤ ꯆꯝꯐꯨꯠ ꯀꯩꯀꯩ ꯈꯔ ꯐꯨꯠꯇꯣꯔꯤ ꯇꯧꯔꯤꯑꯕꯀꯣ ꯑꯗꯨ ꯐꯨꯠꯄ ꯂꯣꯏꯔꯒ ꯑꯩꯁꯤ ꯉꯁꯤ ꯅꯨꯡꯗꯥꯡꯁꯦ ꯑꯥꯗ ꯂꯩꯗꯣꯏꯅꯦꯕ ꯑꯗꯨꯒ ꯑꯈꯣꯏ ꯃꯥꯖꯦ ꯍꯌꯦꯡ ꯍꯥꯏꯗꯃꯤꯟꯅꯔꯛꯀꯅꯦꯕ ꯑꯩꯒ ꯑꯗꯨ ꯍꯥꯏꯗꯃꯤꯟꯅꯔꯛꯄꯩꯗꯨꯗ ꯏꯕꯥꯅꯤ ꯆꯠꯂꯖꯦ ꯑꯁ ꯑꯩꯁꯨ ꯋꯥꯔꯦ ꯏꯁꯥꯖꯤ ꯇꯝ ꯇꯥꯔꯦ ꯁꯥꯟꯅ ꯁꯥꯕꯒ ꯉꯔꯥꯡ ꯅꯍꯥꯟꯗꯒꯤ ꯍꯦꯛꯇ ꯄꯤꯇꯥꯗ ꯆꯠꯇ꯭ꯔꯤꯀꯥꯟꯗ ꯌꯨꯝ ꯗ ꯂꯩꯕꯗꯣ ꯑꯩꯁꯦ ꯑꯍꯤꯡ ꯆꯨꯞꯇꯨꯝ ꯇꯨꯝ ꯇꯨꯝꯗꯦ ꯀꯩꯅꯣ ꯑꯩꯈꯣꯏ ꯕꯥꯁꯦ ꯑꯃꯨꯛ ꯍꯥꯏꯗꯤ ꯃꯥꯁꯦ ꯃꯁꯥꯅ ꯄꯣꯊꯥꯒꯦ ꯈꯜꯂꯁꯨ ꯉꯝꯗꯕꯗꯣ ꯍꯥꯏꯗꯤ ꯃꯃꯤꯠꯁꯦ ꯑꯃꯨꯛ ꯄꯥꯡꯒꯨꯝ ꯇꯧ ꯑꯗꯒꯤ ꯍꯥꯏꯗꯤ ꯃꯁꯥꯗꯣ ꯋꯥꯕꯅ ꯍꯦꯃꯜꯂꯛꯄꯒꯤ ꯂꯩꯍꯧ ꯁꯥꯕ ꯑꯁꯤ ꯍꯥꯏꯗꯤ ꯌꯥꯝ ꯀꯟꯅ ꯍꯦꯟꯅ ꯁꯥꯔꯗꯤ ꯃꯁꯥ ꯅꯝꯃꯒ ꯆꯨꯔꯣ ꯉꯥꯡꯗꯣ ꯇꯧꯋꯦꯕꯀꯣ ꯑꯗꯨꯗꯣ ꯃꯁꯥꯅ ꯄꯣꯊꯥꯖꯔꯁꯨ ꯍꯥꯏꯗꯤ ꯆꯨꯔꯣ ꯉꯥꯡꯕꯅ ꯑꯩꯈꯣꯏꯅ ꯄꯥꯈꯠꯄꯗꯣ ꯃꯁꯥꯁꯦ ꯄꯣꯛꯅꯝ ꯅꯝꯃꯒ ꯂꯩꯍꯧꯁꯤ ꯐꯤꯕꯤ ꯐ ꯀꯥꯝꯃꯦ ꯑꯗꯨꯒꯅꯦ ꯃꯁꯥꯁꯤꯅꯅꯦ ꯊꯛ ꯊꯛ ꯊꯛ ꯅꯤꯛꯄ ꯍꯥꯏꯗꯤ ꯅꯤꯛꯄꯁꯦ ꯑꯩꯈꯣꯏꯅꯗꯤ ꯏꯪꯕ ꯒꯤꯔꯅꯅꯦ ꯑꯩꯈꯣꯏꯅꯅꯦ ꯐꯩꯖꯨꯞꯁꯤꯦ ꯃꯌꯥꯝ ꯂꯣꯟꯁꯤꯜꯂꯕ ꯂꯣꯟ ꯐꯩꯖꯨꯞꯁꯤꯦ ꯃꯌꯥꯝ ꯂꯣꯟꯁꯤꯟꯕꯁꯤꯗꯒꯤ ꯃꯃꯤꯠꯁꯤꯗ ꯑꯣꯟꯈꯠꯂꯒ ꯆꯨꯔꯔꯅ ꯉꯥꯡꯕꯗꯣ ꯑꯗꯩꯗꯤ ꯗꯥꯛꯇꯔꯅ ꯉꯥꯡꯉꯦ ꯀꯩꯒꯤꯅꯣ ꯑꯗꯨꯃꯥꯏꯅ ꯇꯧꯔꯤꯗꯣ ꯈꯣꯠꯂꯤꯗꯣ ꯏꯪꯍꯜꯂꯣꯅ ꯍꯥꯏꯒꯦ ꯃꯁꯥꯗꯣ ꯍꯥꯏꯗꯤ ꯃ ꯆꯥꯁꯦ ꯈꯨꯨꯃꯥꯡ ꯊꯣꯛꯑꯦꯕꯀꯣ ꯂꯩꯍꯧ ꯊꯣꯛꯄꯗꯣ ꯑꯗꯨꯅꯅꯦ ꯐꯗꯤꯁꯦ ꯑꯆꯣꯠꯄꯁꯤꯗꯅꯦꯅꯦ ꯏꯁꯤꯡꯁꯦ ꯂꯨꯞꯄ ꯂꯨꯞꯄꯒꯅꯦ ꯑꯗꯨꯝ ꯑꯍꯤꯡꯁꯦ ꯍꯧꯖꯤꯛꯁꯨ ꯑꯗꯨꯝ ꯇꯧꯔꯤꯅꯦ ꯂꯩꯍꯧꯁꯦ ꯑꯃꯨꯛ ꯁꯥꯒꯠꯄ ꯑꯃꯨꯛ ꯐꯕ ꯂꯩꯍꯧ ꯁꯥꯒꯠ ꯌꯥꯎꯄꯁꯤꯗꯅꯦ ꯐꯗꯤꯁꯦ ꯏꯁꯤꯡ ꯑꯌꯤꯡꯕ ꯇꯧꯔꯒꯅꯦꯨꯞ ꯃꯁꯁꯤꯗ ꯅꯥꯟꯊꯣꯛꯄ ꯑꯗꯨꯀꯥꯟꯗ ꯈꯔ ꯏꯪꯉꯦ ꯃꯃꯥꯏ ꯃꯃꯤ ꯀꯩꯀꯩꯁꯦ ꯍꯥꯏꯗꯤ ꯏꯔꯨꯖꯕꯁꯨ ꯌꯥꯗ꯭ꯔꯕꯅꯤꯅ ꯐꯗꯤꯁꯤꯅ ꯑꯗꯨꯝꯝ ꯇꯩꯊꯣꯛꯏꯅꯦ ꯀ ꯍꯧꯁꯦ ꯑꯃꯨꯛ ꯍꯟꯕ ꯑꯃꯨꯛ ꯀꯩꯅꯣ ꯇꯧꯕ ꯑꯃꯨꯛ ꯑꯃꯨꯛ ꯐꯅꯤ ꯑꯃꯨꯛ ꯁꯥꯒꯠꯅꯤ ꯑꯗꯨꯅꯅꯦ ꯍꯦꯛꯇ ꯋꯥꯔꯦ ꯏꯁꯥꯁꯦ ꯑꯗꯨꯅ ꯑꯩꯁꯦ ꯍꯧꯖꯤꯛꯁꯦ ꯑꯆꯝꯕ ꯀꯔꯤ ꯀꯔꯤ ꯊꯕꯤ ꯀꯩꯀꯩ ꯇꯧꯔꯒ ꯆꯝꯐꯨꯠ ꯈꯔ ꯐꯨꯠꯀꯦꯅ ꯇꯧꯔꯤꯅꯦ ꯑꯗꯨ ꯏꯕꯥꯅꯤꯗꯣ ꯍꯌꯦꯡ ꯆꯠꯃꯤꯟꯅꯔꯔꯁꯦ ꯑꯗꯣ ꯅꯣꯏ ꯕꯥꯁꯨ ꯅꯍꯝꯑꯣ ꯑꯩꯈꯣꯏ ꯕꯥꯅ ꯍꯏ ꯁꯨꯃꯥꯏꯅ ꯅꯥꯈꯤꯕꯒꯨꯝ ꯇꯧꯗꯥꯏꯅꯦ
ꯅꯥꯈ꯭ꯔꯦ ꯑꯁ ꯑꯩꯈꯣꯏ ꯕꯥꯁꯨꯅꯦ ꯅꯥꯕꯗꯨꯗꯅꯦ ꯆ ꯊꯣꯛꯅ ꯋꯥꯈ꯭ꯔꯕ ꯖꯥꯠꯅꯤꯗ ꯌꯨꯝꯗ ꯑꯅꯥꯕ ꯑꯃ ꯌꯥꯎꯕ ꯍꯥꯏꯁꯦ ꯃꯤꯔꯣꯜ ꯂꯩꯇꯕ ꯈꯣꯏꯗꯗꯤ ꯌꯥꯝ ꯋꯥꯏꯑꯦꯕ ꯍꯥꯏꯗꯤ ꯑꯩꯈꯣꯏꯒꯤꯗꯤ ꯃꯤꯁꯨ ꯑꯃꯠꯇ ꯂꯩꯇꯦꯕ ꯑꯩꯒ ꯏꯆꯦꯒ ꯑꯩ ꯏꯅꯥꯎꯅꯨꯄꯥꯗꯨꯁꯨ ꯄꯤꯛꯏ ꯅ ꯅꯠꯇ꯭ꯔ ꯏꯅꯥꯎ ꯅꯨꯄꯥꯗꯨꯁꯨ ꯍꯥꯏꯗꯤ ꯑꯩꯈꯣꯏ ꯕꯥꯅ ꯅꯥꯕ ꯃꯇꯝꯗꯨꯕꯨꯗꯤ ꯌꯥꯝ ꯀꯨꯏꯔꯦꯗꯅ ꯑꯗꯨ ꯑꯗꯨ ꯃꯇꯝꯗꯨꯗꯗꯤ ꯏꯅꯥꯎ ꯅꯨꯨꯄꯥꯁꯤꯗꯤ ꯆꯍꯤ ꯇꯔꯨꯛ ꯁ꯭ꯋꯥꯏꯃꯨꯛꯇꯪ ꯍꯥꯏꯗ ꯉꯥꯏꯔꯤꯕꯅꯤꯅ ꯑꯉꯥꯡꯗꯣ ꯁꯦꯟꯅꯗꯕꯁꯨ ꯌꯥꯗꯕ ꯑꯉꯥꯡꯁꯤꯅ ꯄꯨꯔꯥ ꯑꯩꯈꯣꯏꯁꯦꯅ ꯁꯦꯟꯅꯍꯜꯂꯅꯤ ꯑꯗꯩꯗꯤ ꯑꯩꯅ ꯗꯨꯀꯥꯟ ꯀꯔꯤ ꯀꯔꯥ ꯌꯨꯝꯒꯤ ꯊꯕꯛꯀꯤ ꯀꯔꯤ ꯀꯔꯤ ꯂꯣꯏꯃꯛ ꯁꯦꯟꯅꯗꯣꯏꯅꯦꯕ ꯑꯩꯈꯣꯏꯁꯦꯗꯤ ꯌꯨꯝꯁꯨ ꯄꯥꯜꯂꯕꯅꯦꯕ ꯑꯗꯨ ꯃꯇꯝꯗꯨꯗ ꯑꯗꯩꯗꯤ ꯏꯇꯩ ꯑꯣꯏ ꯀꯩꯣꯏ ꯂꯥꯛꯑꯒꯅꯦ ꯍꯥꯏꯗꯤ ꯌꯨꯝꯗ ꯑꯩꯈꯣꯏ ꯏꯅꯥꯎ ꯅꯨꯨꯄꯥꯗꯣ ꯃꯊꯟꯇ ꯊꯥꯗꯣꯛꯄ ꯌꯥꯗꯕꯅꯤꯅ ꯑꯗꯨꯁꯨ ꯁꯦꯟꯅꯔꯤꯅꯦ ꯂꯣꯟ ꯂꯩꯇꯕꯁꯦ ꯌꯥꯝ ꯋꯥꯈ꯭ꯔꯕꯖꯥꯠꯅꯤ ꯑꯗꯩꯗꯤ ꯑꯩꯈꯣꯏ ꯏ ꯃꯥꯁꯨ ꯑꯩꯅ ꯉꯁꯥꯏꯁꯨ ꯍꯥꯏꯈꯤꯕꯗꯣ ꯃꯈ꯭ꯋꯥꯡꯁꯨ ꯅꯥꯏꯌꯦꯅ ꯃꯈ꯭ꯋꯥꯡ ꯅꯥꯔꯁꯨꯅꯦ ꯍꯥꯏꯗꯤ ꯁꯦꯕꯥ ꯇꯧꯕꯤꯅꯤꯡꯉꯥꯏ ꯃꯤꯁꯦ ꯂꯩꯇ꯭ꯔꯦ ꯑꯩꯈꯣꯏ ꯏꯕꯣꯛ ꯐꯪꯉꯤ ꯃꯁꯥ ꯌꯥꯝ ꯁꯣꯜꯂꯦ ꯑꯗꯨꯗꯨꯅ ꯁꯦꯕꯥ ꯇꯧꯕꯤꯅꯤꯡꯉꯥꯏ ꯃꯤꯁꯦ ꯂꯩꯇ꯭ꯔꯕꯅꯤꯅꯅꯦ ꯑꯩꯈꯣꯏ ꯕꯥ ꯅꯥꯕꯗꯣ ꯀꯌꯥꯝ ꯋꯥꯒꯦ ꯑꯗꯨ ꯃꯇꯝꯗꯨꯗ ꯑꯩꯈꯣꯏ ꯑꯩꯈꯣꯏ ꯃꯥ ꯈꯛꯇꯪꯅ ꯍꯥꯏꯗꯤ ꯁꯦꯟꯅꯕꯅꯤꯅ ꯌꯥꯝꯁꯨ ꯋꯥꯈꯤꯕ ꯅꯣꯏꯕꯥꯅ ꯇꯧꯔꯤ ꯑꯗꯨꯃꯥꯏꯅꯅꯦ ꯆꯞ ꯃꯥꯟꯅꯩ ꯑꯩꯈꯣꯏ ꯕꯥꯁꯨ ꯍꯥꯏꯗꯤꯅꯦ ꯆꯣꯏꯔꯣꯝ ꯄꯥꯔꯣꯟ ꯄꯨꯠꯂꯂꯣꯟꯗ ꯂꯣꯟꯕ ꯈꯣꯠꯄ ꯑꯗꯨꯃꯥꯏꯅ ꯇꯧꯈꯤꯕ ꯑꯗꯨꯗꯨꯒꯅꯦ ꯁꯣꯔ ꯍꯣꯟꯕ ꯋꯥꯕꯕꯨ ꯑꯣꯏꯔꯣ ꯈꯣꯠꯄꯕꯨ ꯑꯣꯏꯔꯣ ꯑꯗꯨꯝ ꯍꯥꯏꯗꯤ ꯁꯣꯔ ꯍꯣꯟꯕꯁꯨ ꯌꯥꯝ ꯋꯥꯈꯤꯕ ꯑꯣꯖꯥꯅꯦ ꯑꯩꯈꯣꯏ ꯕꯥꯁꯦ ꯑꯗꯩꯗꯤ ꯍꯥꯏꯗꯤ ꯋꯥ ꯉꯥꯡꯕ ꯈꯣꯠꯄ ꯐꯥꯎ ꯐꯖꯅ ꯊꯣꯛꯇ꯭ꯔꯕꯅꯦꯕ ꯑꯗꯨꯗꯨꯅꯅꯦ ꯑꯁ ꯎꯅꯕ ꯆꯪꯕ ꯈꯣꯠꯄꯁꯤꯁꯨ ꯍꯥꯏꯗꯤ ꯃꯣꯏꯗꯤ ꯑꯥꯏꯁꯨꯨꯗ ꯊꯝꯕꯗꯣ ꯃꯤꯁꯨ ꯆꯪꯍꯟꯕꯁꯨ ꯌꯥꯗꯦꯕ ꯑꯗꯨꯗꯨꯅ ꯌꯥꯝ ꯋꯥꯈꯤꯕ ꯍꯥꯏꯇꯥꯔꯦ ꯎꯅꯕ ꯈꯣꯠꯄꯁꯨ ꯌꯥꯗꯕꯤ ꯑꯗꯩꯗꯤ ꯍꯥꯏꯗꯤ ꯃꯤꯁꯦ ꯐꯖꯅ ꯁꯦꯕꯥ ꯍꯩꯕ ꯃꯤ ꯑꯃ ꯆꯪꯉꯤꯗꯅ ꯑꯗꯨꯅꯅꯦ ꯑꯩꯈꯣꯏ ꯃꯥꯅ ꯅꯠꯇ꯭ꯔꯗꯤ ꯎꯄꯥꯏꯁꯨ ꯂꯩꯇꯕ ꯑꯩꯈꯣꯏ ꯤ ꯑꯉꯥꯡꯅꯤꯅ ꯀꯔꯤ ꯇꯧꯔꯨꯅꯤ ꯁꯦꯕꯥ ꯇꯧꯕ ꯍꯥꯏꯁꯦ ꯍꯥꯏꯗꯤ ꯍꯩꯕ ꯅꯠꯇꯦꯗꯅ ꯄꯥꯛꯅ ꯑꯗꯨꯅ ꯍꯩꯕ ꯃꯤ ꯃꯊꯧ ꯇꯥꯏꯗꯅ ꯑꯗꯨꯗꯨꯅꯅꯦ ꯑꯩꯈꯣꯏ ꯃꯥꯒꯁꯦ ꯃꯇꯝꯗꯨꯗꯅꯦ ꯃꯌꯥꯡꯒ ꯈꯔ ꯈꯔ ꯀꯪꯖꯛꯑꯅꯤ ꯈꯪꯕ꯭ꯔꯥ ꯃꯌꯦꯡꯕꯁꯦ ꯃꯌꯥꯝ ꯇꯥꯈꯤꯕ ꯑꯗꯣ ꯅꯣꯏ ꯃꯥꯁꯨ ꯁꯨ ꯌꯥꯝ ꯋꯥꯔꯝꯃꯤꯅꯦ
ꯋꯥꯏꯒ ꯑꯗꯨꯣꯏꯅꯦ ꯑꯩꯈꯣꯏ ꯃꯥꯁꯦ ꯑꯩꯈꯣꯏ ꯂꯩꯔꯝꯕꯩ ꯐꯔꯤꯅꯦ ꯃꯃꯥꯡꯁꯨ ꯑꯩꯈꯣꯏ ꯕꯥꯈꯩꯁꯦ ꯑꯃꯨꯛ ꯐꯔꯨꯔꯒ ꯑꯃꯨꯛ ꯍꯧꯔꯛꯏꯅꯦꯕ ꯍꯟꯗꯛꯁꯦ ꯍꯥꯏꯗꯤ ꯆꯥꯕ ꯊꯛꯄꯁꯤ ꯃꯥꯅ ꯈꯔ ꯍꯥꯏꯗꯤ ꯍꯦꯟꯖꯤꯟꯕ ꯍꯥꯏ ꯇꯔꯦ ꯁꯨꯃꯥꯏꯅ ꯇꯧꯕꯁꯤꯗꯤ ꯃꯣꯏꯅ ꯊꯥꯎ ꯅꯨꯡꯒꯨꯝꯕꯁꯤ ꯀꯅꯣꯅ ꯍꯥꯏꯌꯦꯕꯀꯣ ꯑꯗꯨ ꯃꯤ ꯍꯥꯏꯁꯤꯗꯤ ꯑꯍꯥꯎꯕꯁꯤ ꯆꯥꯅꯤꯡꯕꯅ ꯑꯗꯨꯝ ꯆꯥꯁꯤꯟꯕꯅꯤꯅ ꯍꯦꯛ ꯇꯧꯔꯛꯄ ꯍꯟꯗꯛꯇꯨꯡ ꯈꯔ ꯐꯔꯤꯅꯦ ꯃꯃꯥꯡ ꯅꯥꯕ ꯀꯥꯟꯗꯗꯤꯅꯦ ꯀꯣꯔꯣꯅꯥ ꯂꯥꯛꯄꯒꯤ ꯃꯇꯥꯡꯗ ꯑꯣꯏꯕꯒꯤꯅꯦ ꯀꯅꯥꯝꯇꯁꯨꯅꯦ ꯆꯪꯕ ꯌꯥꯗꯕ ꯑꯗꯨꯝ ꯑꯩꯈꯣꯏ ꯃꯥ ꯈ ꯈꯛꯇꯅꯦꯕ ꯂꯩꯔꯤꯁꯦ ꯑꯩꯈꯣꯏ ꯄꯥꯑꯒ ꯑꯗꯨꯁꯨ ꯇꯦꯁ ꯇꯧꯔꯒ ꯂꯩꯍꯜꯂꯦ ꯑꯩꯈꯣꯏ ꯃꯥꯗꯨꯁꯨ ꯑꯩꯈꯣꯏ ꯃꯥꯁꯤ ꯋꯥꯅꯤ ꯑꯗꯨꯅ ꯑꯩꯈꯣꯏ ꯆꯦꯒ ꯃꯍꯨꯠ ꯁꯤꯟꯅꯒꯦ ꯍꯥꯏꯔꯁꯨ ꯃꯣꯏꯅ ꯍꯥꯏꯔꯤꯁꯦ ꯂꯩꯈꯤꯕ ꯃꯤ ꯑꯃꯇ ꯂꯩꯒꯗꯝꯕꯅꯤ ꯁꯤꯗꯣꯛꯄ ꯌꯥꯔꯣꯏꯅ ꯍꯥꯏꯕ ꯑꯗꯨꯏ ꯃꯇꯝꯗꯁꯨ ꯍꯥꯏꯗꯤ ꯒꯥꯔꯤꯁꯨ ꯆꯠꯇꯕ ꯍꯥꯏꯗꯤ ꯌꯨꯝꯗꯒꯤ ꯄꯣꯠ ꯑꯃ ꯄꯤꯅꯤꯡ ꯇꯥꯔꯁꯨꯅꯦ ꯒꯥꯔꯤꯁꯦ ꯆꯠꯇꯕꯅꯤꯅꯅꯦ ꯀꯅꯥꯝꯇ ꯆꯠ ꯌꯥꯗꯕ ꯑꯗꯒꯤ ꯆꯠꯊꯣꯛ ꯆꯠꯁꯤꯟꯁꯤꯁꯨ ꯄꯨꯂꯤꯁꯇꯒꯤ ꯀꯩꯗꯒꯤ ꯄꯥꯔꯃꯤꯠ ꯂꯧꯔ ꯆꯠꯀꯗꯕꯅꯤꯅꯦ ꯌꯥꯝ ꯋꯥꯡꯗꯦ ꯑꯗꯨꯒꯤ ꯃꯇꯝꯗꯨꯁꯨ ꯑꯗꯣ ꯑꯩꯈꯣꯏ ꯏꯅꯦ ꯑꯃꯅꯦ ꯑꯅꯛꯄꯗ ꯄꯥꯜꯂꯝꯕꯒꯤ ꯐꯔꯤꯅꯦ ꯍꯣꯁꯄꯤꯇꯥꯜꯗꯨꯒ ꯅꯛꯅꯕ ꯃꯥꯅꯅꯦ ꯑꯌꯨꯛ ꯅꯨꯡꯊꯤꯜꯒꯤ ꯆꯥꯛꯁꯦ ꯃꯥꯅ ꯊꯤꯜꯂꯛꯄ ꯑꯗꯨꯃꯥꯏꯅ ꯇꯧꯕꯩ ꯐꯔꯤꯅꯤꯗ ꯑꯁ ꯌꯥꯝ ꯋꯥꯏꯗ ꯍꯥꯏꯗꯤ ꯁꯥ ꯅꯥꯔꯛꯄ ꯍꯥꯏꯁꯦ ꯑꯗꯣ ꯑꯩꯈꯣꯏ ꯕꯥꯍꯣꯏꯁꯨ ꯑꯍꯟ ꯑꯣꯏꯔꯕꯃꯤꯅ ꯃꯣꯏꯁꯤꯦ ꯁꯦꯝꯖꯔꯤꯉꯩꯗꯤ ꯇꯧꯕꯅꯦꯕ ꯃꯁꯁꯤꯦ ꯁꯥꯟꯅꯗꯕ ꯈꯣꯠꯇ ꯑꯌꯨꯛꯇ ꯀꯩꯗ ꯋꯥꯋꯥꯛꯀꯤꯡ ꯆꯠꯇ ꯑꯗꯨ ꯍꯦꯛꯇ ꯍꯧꯔꯛꯑꯦ ꯃꯥꯒꯤꯁꯤ ꯍꯟꯗꯛꯅꯁꯨ ꯑꯍꯥꯟꯕꯁꯨ ꯅꯠꯇ꯭ꯔꯦꯗꯅ ꯐꯅꯌꯥꯝꯗꯤ ꯌꯥꯝꯃꯕꯅꯦ ꯀꯃꯥꯏꯅ ꯇꯧꯗꯣꯏꯅꯣ ꯈꯪꯗꯦ ꯑꯗꯣ ꯑꯩꯁꯨ ꯑꯃꯨꯛ ꯍꯧꯖꯤꯛꯁꯦ ꯊꯕꯛ ꯏꯪꯈꯥꯡ ꯂꯣꯏꯁꯤꯜꯂꯕ꯭ꯔꯥ ꯑꯃꯨꯛ ꯆꯠꯇꯣꯏꯅꯦ ꯑꯩꯈꯣꯏ ꯃꯥꯁꯦ ꯑꯃꯨꯛ ꯋꯥꯔꯦ ꯑꯗꯨꯅ ꯑꯍꯟꯒ ꯑꯣꯏꯁꯤꯜꯂꯛꯑꯦ ꯑꯗꯨꯅ ꯅꯣꯡ ꯅꯤꯅꯤꯁꯦ ꯄꯣꯊꯥꯔꯦ ꯇꯧꯕꯅꯦꯕꯀꯣ ꯑꯗꯨ ꯅꯪꯁꯨ ꯍꯌꯦꯡꯗꯣ ꯑꯩꯒ ꯆꯠꯃꯤꯟꯅꯔꯁꯦ ꯑꯗꯨꯒ ꯑꯩꯈꯣꯏ ꯃꯥꯁꯦ ꯅꯣꯡ ꯅꯤꯅꯤ ꯌꯨꯝꯗ ꯂꯩꯍꯟꯒꯦ ꯅꯠꯇ꯭ꯔꯗꯤ ꯃꯥꯁꯨ ꯁꯨꯅ ꯅꯥꯔꯛꯄ ꯇꯥꯔꯦ ꯑꯍꯟꯒꯤ ꯑꯣꯏꯕꯒ ꯃꯥ ꯃꯃꯤꯠꯁꯨ ꯅꯨꯡꯉꯥꯏꯇꯦꯅ ꯇꯧꯍꯧꯕꯅꯦ ꯃꯃꯤꯠ ꯁꯥꯒꯠꯂꯦꯅ ꯑꯗꯨꯅꯅꯦ ꯍꯌꯦꯡꯗꯣ ꯏꯕꯥꯅꯤ ꯆꯠꯃꯤꯟꯅꯔꯁꯦ ꯑꯗꯨꯒ ꯏꯕꯥꯅꯤꯗꯨ ꯅꯣꯡ ꯅꯤꯅꯤ ꯂꯩꯔꯨꯔꯁꯦ ꯑꯗꯨꯒ ꯅꯪꯁꯨ ꯗꯨꯀꯥꯟꯒꯤ ꯍꯥꯏꯗꯤ ꯆꯤꯟꯕꯨꯗꯤ ꯆꯤꯜꯂꯝꯒꯅꯤ ꯑꯗꯨꯁꯨ ꯅꯪꯁꯨ ꯑꯗꯣꯝꯗ ꯅꯣꯏ ꯃꯥꯎꯔꯒ ꯁꯤꯟꯗꯣꯛꯅꯕ ꯌꯥꯔꯕ꯭ꯔꯅ ꯍꯥꯏꯔꯞ ꯌꯦꯡꯉꯣ ꯑꯗꯨꯒ ꯏꯕꯥꯅꯤ ꯅꯣꯡ ꯅꯤꯅꯤ ꯂꯩꯔꯨꯁꯦ
ꯌꯥꯏꯌꯦ ꯌꯥꯏꯌꯦ ꯑꯩꯁꯨ ꯅ ꯋꯥꯣꯟꯗ ꯋꯥꯔꯤ ꯇꯣ ꯍꯧꯗꯣꯛꯑꯝꯒꯦ ꯇꯧꯕꯅꯦ ꯍꯥꯏꯗꯤ ꯑꯩꯈꯣꯏꯒꯤꯗꯁꯨ ꯑꯅꯥꯕ ꯌꯥꯎꯈ꯭ꯔꯕꯅꯤꯅ ꯈꯪꯉꯦꯕ ꯀꯌꯥꯃꯨꯛ ꯌꯥꯝꯅ ꯋꯥꯈꯤꯒꯦ ꯑꯗꯩꯗꯤ ꯍꯥꯏꯗꯤ ꯃꯤꯔꯣꯟ ꯂꯩꯇꯕꯅꯤꯅ ꯅꯣꯏ ꯁꯨ ꯀꯩꯁꯨ ꯂꯩꯕ ꯅꯠꯇꯦ ꯑꯩꯈꯣꯏꯒꯤꯁꯨ ꯂꯩꯕ ꯅꯠꯇꯦ ꯃꯇꯝꯗꯨꯗ ꯍꯥꯏ ꯗꯤ ꯑꯩꯈꯣꯏ ꯃꯥꯣꯏꯅ ꯋꯥꯒꯤꯈꯤꯕꯕꯨ ꯑꯣꯏꯔꯣ ꯑꯗꯨ ꯂꯣꯏ ꯈꯪꯉꯦꯕ ꯈꯪꯕꯅꯤꯅ ꯑꯩꯁꯨ ꯅꯪꯉꯣꯟꯗꯅꯦ ꯄꯥꯎꯁꯦ ꯉꯁꯥꯏꯅ ꯐꯥꯎꯔꯛꯀꯦꯅ ꯑꯩꯁꯨ ꯇꯧꯔꯝꯃꯤꯅꯦ ꯍꯥꯏꯗꯤ ꯍꯌꯦꯡꯁꯦ ꯁꯨꯃꯥꯏꯅꯁꯨ ꯇꯧꯔꯁꯦ ꯅꯪꯗꯣ ꯈꯔ ꯉꯟꯅ ꯑꯩꯉꯣꯟꯗ ꯍꯥꯏꯔꯣꯑꯣ ꯅꯣꯏꯒꯤ ꯏꯃꯥ ꯍꯣꯏꯒꯤ ꯆꯥꯅꯕꯗꯣ ꯅꯪꯅꯤꯡꯉꯥꯏ ꯏꯕꯥꯅꯤꯡꯅ ꯑꯗꯨꯝ ꯍꯥꯏꯗꯤ ꯊꯣꯡꯕ ꯊꯥꯛꯄꯗꯣ ꯇꯧꯔꯁꯦ ꯑꯆꯝꯕ ꯀꯩꯀꯩ ꯀꯔꯤ ꯆꯥꯕ ꯌꯥꯕꯒꯦ ꯍꯥꯏꯕꯗꯣ ꯅꯥꯕꯅꯤꯅ ꯍꯥꯏꯗꯤ ꯆꯥꯁꯨ ꯆꯥꯅꯤꯡꯕ ꯅꯠꯇꯦꯗꯣ ꯃꯣꯏ ꯑꯥꯗ ꯌꯣꯟꯕ ꯈꯣꯠꯄꯁꯤꯡꯗꯣ ꯄꯤꯖꯕꯁꯨ ꯅꯨꯡꯉꯥꯏꯇꯦꯗꯅ ꯑꯗꯨꯗꯨꯅ ꯑꯩꯈꯣꯏ ꯏꯕꯥꯅꯤꯅ ꯇꯧꯔꯒ ꯐꯖꯅ ꯁꯦꯝꯃꯁꯦ ꯑꯗꯩꯗꯤ ꯍꯣꯏ ꯃꯣꯏ ꯍꯥꯏꯗꯤ ꯅꯥꯔꯒꯗꯤꯅꯦ ꯊꯥꯎ ꯊꯨꯝꯁꯨ ꯆꯥꯅꯤꯡꯗꯦꯗꯅ ꯑꯗꯣ ꯑꯗꯨꯗꯨꯅ ꯍꯥꯏꯗꯤ ꯌꯦꯡꯉꯁꯦꯕ ꯀꯔꯤꯅ ꯐꯅꯤ ꯈꯣꯠꯀꯅꯤ ꯆꯝꯐꯨꯠꯅ ꯀꯔꯤ ꯇꯧꯁꯤꯒꯦ ꯍꯥꯏꯗꯤ ꯁꯨꯝ ꯅꯨꯡꯇꯤ ꯈꯨꯗꯤꯡꯒꯤ ꯊꯕꯤ ꯆꯝꯐꯨꯠ ꯀꯨꯝꯕ ꯀꯩꯒꯨꯝꯕ ꯄꯨꯕꯗꯨꯁꯨ ꯆꯥꯅꯤꯡꯗꯦꯗꯅ ꯑꯗꯨꯗꯨꯅ ꯑꯇꯣꯞꯄ ꯀꯔꯤ ꯐꯨꯠꯄ ꯌꯥꯏ ꯀꯔꯤ ꯇꯧꯕ ꯌꯥꯏ ꯑꯗꯨ ꯑꯗꯨ ꯈꯟꯅꯔꯁꯦ ꯅꯪ ꯉꯁꯥꯏ ꯍꯥꯏꯒꯤꯈꯤꯕꯗꯣ ꯅꯣꯏꯕꯥꯍꯣꯏ ꯊꯥꯎ ꯀꯩꯀꯩ ꯍꯥꯏꯗꯤ ꯊꯥꯎ ꯊꯨꯝ ꯌꯥꯝ ꯆꯥꯕꯩ ꯈꯣꯠꯄꯩ ꯑꯗꯨꯃꯥꯏꯅ ꯍꯥꯏꯈꯤꯕꯗꯣ ꯑꯗꯨ ꯇꯧꯋꯦꯕ ꯑꯩꯈꯣꯏ ꯕꯥꯁꯨꯅꯦ ꯃꯃꯥꯡꯗ ꯅꯥꯕ ꯈꯪꯍꯦꯟ ꯍꯦꯟꯖꯟꯈ꯭ꯔꯤꯗꯣ ꯃꯥꯅ ꯊꯕꯛ ꯃꯐꯝꯁꯤꯗꯅꯦ ꯃꯣꯏꯗꯤ ꯍꯥꯏꯗꯤ ꯊꯕꯛ ꯇꯧꯕꯗ ꯍꯥꯏꯗꯤ ꯄꯩꯁꯥ ꯊꯣꯛꯑꯕꯅꯤ ꯋꯥꯔꯕꯅꯤ ꯈꯣꯠꯂꯕꯅꯤꯅꯅꯦ ꯅꯣꯡꯉꯥꯜꯂꯦ ꯌꯦꯟ ꯅꯨꯃꯤꯠ ꯇꯥꯔꯦ ꯁꯨꯃꯥꯏꯅ ꯍꯥꯏꯗꯤ ꯊꯥꯎ ꯊꯨꯝ ꯀꯔꯤ ꯀꯔꯥ ꯌꯥꯝ ꯆꯥꯁꯟꯕ ꯈꯣꯠꯆꯟꯕ ꯇꯧꯕꯗꯨꯅꯅꯦ ꯃꯁꯥꯁꯦ ꯁꯣꯛꯂꯛꯄ ꯁꯨꯝ ꯃꯣꯏꯗꯤ ꯍꯥꯏꯗꯤ ꯃꯁꯥ ꯁꯣꯛꯂꯛꯄ ꯍꯥꯏꯁꯦ ꯀꯩꯅꯣꯁꯨ ꯇꯧꯗꯦꯕ ꯑꯩꯈꯣꯏꯕꯥꯍꯣꯏꯗꯤꯅꯦ ꯍꯥꯏꯗꯤ ꯃꯁꯥ ꯅꯥꯔꯦ ꯈꯣꯠꯂꯦꯅ ꯋꯥ ꯌꯥꯝ ꯂꯣꯠꯁꯤꯟꯒꯟꯕꯗꯣ ꯑꯗꯨꯃꯥꯏꯅꯁꯨ ꯇꯧꯋꯦꯕ ꯑꯗꯨꯗꯨꯅꯅꯦ ꯐꯅꯌꯥꯝ ꯀꯨꯏꯅ ꯋꯥꯁꯦ ꯂꯣꯠꯁꯤꯜꯂꯨꯕꯗ ꯑꯗꯩꯅꯦ ꯑꯗꯨ ꯌꯧꯅ ꯐꯤꯕꯝꯁꯨ ꯁꯣꯛꯈ꯭ꯔꯤꯅꯤ ꯈꯪꯕ꯭ꯔꯥ ꯑꯗꯨꯗꯨꯅ ꯏꯁ ꯌꯥꯝ ꯋꯥꯈ꯭ꯔꯕ ꯖꯥꯠꯅꯤꯗ ꯅꯥꯕ ꯈꯣꯠꯄ ꯍꯥꯏꯁꯦ ꯑꯗꯨꯅ ꯍꯌꯦꯡꯁꯦ ꯑꯗꯨꯝ ꯏꯕꯥꯅꯤ ꯆꯠꯂꯁꯦ ꯆꯠꯂꯒ ꯍꯥꯏꯗꯤ ꯅꯣꯡ ꯅꯤꯅꯤꯁꯨ ꯂꯩꯊꯣꯛꯑꯁꯦ ꯅꯣꯏ ꯃꯥꯁꯨ ꯍꯥꯏꯗꯤ ꯌꯨꯝꯗ ꯇ ꯈꯔ ꯄꯊ ꯕ ꯅꯣꯏꯕꯥ ꯅꯥꯔꯦꯗꯅ ꯃꯊꯥ ꯁꯥꯟꯅꯔꯤꯉꯩ ꯃꯇꯝꯗꯨꯗ ꯅꯣꯏ ꯃꯥ ꯑꯃꯨꯛ ꯅꯥꯁꯤꯜꯂꯛꯑꯗꯤ ꯍꯦꯟꯅ ꯐꯤꯕꯝꯗꯣ ꯁꯣꯛꯅꯔꯅꯤ ꯑꯗꯨꯗꯨꯅ ꯏꯕꯥꯅꯤꯅ ꯃꯇꯝ ꯈꯔ ꯂꯩꯔꯒ ꯑꯥꯗ ꯅꯣꯏꯕꯥ ꯁꯦꯕꯥꯗꯣ ꯑꯗꯨꯝ ꯍꯩꯕ ꯍꯩꯇꯕ ꯏꯕꯥꯅꯤ ꯇꯥꯊꯣꯛ ꯇꯥꯁꯤꯟ ꯇꯧꯔ ꯈꯣꯠꯂ ꯑꯗꯨꯝ ꯇꯧꯔꯨꯔꯁꯦ
ꯍꯣꯏ ꯇꯧꯔꯁ ꯅꯪꯁꯨ ꯊꯕꯛ ꯏꯪꯈꯥꯡꯗ ꯂꯣꯏꯁꯤꯜꯂꯝꯃꯣ ꯑꯩꯅ ꯍꯌꯦꯡ ꯍꯥꯏꯗꯤ ꯑꯥꯗꯒꯤ ꯀꯣꯝꯃꯛꯄꯒꯤꯗꯣ ꯑꯗꯨꯗ ꯅꯪꯉꯣꯟꯗ ꯄꯥꯎ ꯐꯥꯎꯔꯛꯑꯒꯦ ꯑꯗꯨꯒ ꯑꯩꯁꯨꯅꯦ ꯆꯝꯐꯨꯠ ꯀꯩꯀꯩꯗꯤ ꯐꯨꯠꯅꯕꯁꯨ ꯑꯗꯨꯅꯦ ꯃꯥꯏꯌꯦꯅꯦ ꯁꯥꯕꯤꯗ ꯄꯤꯖꯕꯅ ꯑꯩꯈꯣꯏ ꯕꯥꯁꯦ ꯊꯕꯤ ꯆꯥꯅꯤꯡꯗ꯭ꯔꯦꯅ ꯍꯥꯎꯒꯠꯂꯛꯑꯕꯅꯦ ꯑꯩꯅ ꯉꯔꯥꯡꯁꯨ ꯊꯕꯤ ꯆꯝꯐꯨꯠ ꯐꯨꯠꯂꯦ ꯀꯔꯤ ꯐꯨꯠꯇꯣꯏꯅꯣ ꯈꯪꯗꯗ ꯑꯗꯨꯅꯅꯦ ꯍꯌꯦꯡ ꯑꯌꯨꯛꯇꯨ ꯑꯩꯁꯨ ꯀꯨꯝꯃꯛꯄꯩꯗꯨꯗ ꯅꯣꯏ ꯑꯗꯨꯋꯥꯏꯗ ꯏꯟꯖꯥꯡ ꯅꯥꯄꯤ ꯌꯣꯜꯂꯤꯗꯅ ꯃꯥꯏꯔꯦꯟꯒꯨꯝꯕ ꯑꯗꯒꯤ ꯕꯦꯂꯦꯟꯗ꯭ꯔꯤ ꯍꯋꯥꯏ ꯊꯃꯧꯒꯨꯝꯕꯗꯣ ꯊꯃꯧꯒꯨꯝꯕꯁꯤꯁꯨ ꯆꯝꯐꯨꯠꯇ ꯍꯥꯞꯄ ꯍꯥꯎꯕꯅꯦꯕ ꯑꯗꯨꯏꯈꯩꯗꯨꯁꯨ ꯅꯪ ꯍꯣꯔꯦꯟ ꯑꯝꯇ ꯍꯥꯏꯔꯞ ꯊꯣꯛꯑꯒꯅꯦ ꯂꯩꯕ꯭ꯔꯅ ꯌꯦꯡꯉꯣ ꯂꯩꯔꯗꯤ ꯈꯔ ꯂꯩꯁꯤꯜꯂꯝꯃꯣ ꯑꯗꯨꯒ ꯍꯌꯦꯡ ꯆꯠꯄꯗ ꯄꯨꯈꯤꯅꯕ ꯍ ꯑꯗꯨꯗꯤꯅꯦ ꯑꯩꯗꯣ ꯍꯌꯦꯡꯗꯣ ꯅꯪꯉꯣꯟꯗ ꯀꯨꯝꯃꯛꯄꯑꯝꯗꯥꯏꯒꯤꯗꯣ ꯑꯗꯨꯗ ꯍꯥꯏꯔꯛꯑꯒ ꯅꯪꯁꯨ ꯂꯣꯏꯁꯤꯜꯂꯒ ꯂꯩꯔꯝꯅꯕ
ꯑꯣ ꯊꯝꯃꯦ ꯊꯝꯃꯦ ꯑꯗꯨꯗꯤ